ꯍꯂꯣ
ꯇꯥꯏ
ꯆꯥꯛ ꯆꯔꯕ꯭ꯔꯣ
ꯆꯥꯗ꯭ꯔꯤꯌꯦ
ꯄꯨꯡ ꯃꯔꯣꯗ ꯑꯃꯨꯛꯀ ꯆꯥꯒꯗꯣꯏꯔꯣ
ꯍꯥ
ꯄꯨꯡ ꯕꯥꯔꯣꯗ ꯑꯃꯨꯛꯀ ꯆꯥꯗꯣꯏꯔꯣ
ꯍꯣꯏ
ꯌꯥꯝ ꯊꯦꯡꯉꯤꯅ
ꯑꯣꯏꯊꯦꯡ
ꯀꯅꯥ ꯀꯅꯥ ꯂꯩꯕ꯭ꯔꯅꯦ
ꯑꯩꯒ ꯏꯃꯥꯟꯅꯕꯤ ꯑꯃꯒ ꯂꯩꯌꯦ ꯑꯩꯈꯣꯏ ꯁꯤꯅꯤꯌꯔ ꯑꯃꯒ
ꯎꯝ ꯊꯕꯛ ꯇꯧꯕ ꯃꯥꯜꯂꯤꯅꯦ ꯅꯪꯁꯦ
ꯑꯩꯔꯣ
ꯎꯝ
ꯇꯧꯗꯗ
ꯁꯤꯅꯤꯌꯔ ꯍꯥꯏꯔꯗꯤ ꯊꯕꯛ ꯇꯧꯕ ꯃꯥꯟꯕ ꯑꯗꯨꯒꯤꯅꯤꯅ
ꯑꯩꯈꯣꯏ ꯁꯤꯅꯤꯌꯔ ꯍꯥꯏꯕꯗꯤ ꯀꯣꯂꯦꯖꯀꯤ ꯁꯤꯅꯤꯌꯔꯅꯤꯗ
ꯎꯝ ꯍꯣꯁꯇꯦꯜꯗ ꯂꯩꯕꯀꯣ
ꯑꯥꯎ
ꯑ ꯅꯨꯡꯉꯥꯏꯕꯅꯤꯅꯦ ꯍꯣꯁꯇꯦꯜꯗ ꯂꯩ
ꯑꯁ ꯅꯨꯡꯉꯥꯏꯇꯦꯗ
ꯆꯥꯛ ꯊꯦꯡꯉꯦ ꯍꯥꯏꯕꯅꯦ ꯅꯨꯡꯉꯥꯏꯕꯅꯦꯍꯦ ꯀꯣꯏꯕ ꯂꯥꯡꯕ ꯆꯠꯄꯗꯤ ꯅꯨꯡꯉꯥꯏꯕꯅꯦꯍꯦ
ꯍ ꯅꯣꯏꯗꯤ ꯀꯩꯗꯧꯔꯝꯃꯤꯅꯣ
ꯑꯩꯗꯤ ꯆꯥꯛ ꯆꯥ ꯇꯣꯛꯂꯒ ꯏꯤꯞꯄꯒ ꯂꯩꯌꯦꯗ
ꯑꯣ ꯅꯣꯏ ꯏꯇꯣꯝꯗꯗꯤ ꯋꯦꯗꯔ ꯅꯨꯡꯉꯥꯏꯕ꯭ꯔꯣ
ꯅꯨꯡꯁꯥ ꯃꯉꯥꯜ ꯎꯗꯕ ꯊꯥ ꯑꯃ ꯁꯨꯒꯗꯧꯔꯦ
ꯍ ꯏꯪꯕꯖꯥꯅꯤꯀꯣ ꯑꯗꯨꯗꯤ
ꯏꯪꯗꯤ ꯌꯥꯝꯅꯗꯤ ꯏꯪꯅꯦꯗ ꯑꯗꯨꯕꯨ ꯅꯨꯡꯁꯥ ꯊꯣꯛꯇꯕꯗꯣ
ꯑꯣ
ꯅꯣꯡꯁꯨꯨ ꯌꯥꯝꯅꯁꯨ ꯆꯨꯗꯕ ꯈꯤꯇꯪ ꯈꯤꯇꯪ ꯑꯃꯨꯛꯀ ꯆꯨꯕ
ꯑꯣ
ꯅꯨꯡꯁꯥ ꯃꯉꯥꯜꯗꯤ ꯐꯪꯅꯕ ꯌꯥꯝꯅ ꯊꯦꯡꯅ ꯇꯨꯝꯕ ꯃꯥꯜꯂꯦ ꯅ ꯉꯔꯥꯡ ꯑꯩꯔꯣ
ꯎꯝ
ꯆꯝꯐꯨꯠꯀ ꯀꯥꯡꯉꯧ
ꯑꯣ ꯌꯥꯝ ꯍꯥꯎꯅ ꯆꯥꯏꯅꯦ
ꯎꯝ ꯍꯥꯎꯕꯅꯦꯍꯦ ꯌꯣꯠꯄ ꯌꯥꯗ꯭ꯔꯦꯗ
ꯑꯁ ꯀꯥꯡꯍꯧꯗꯤ ꯌꯥꯝ ꯍꯥꯎꯕꯅꯦ ꯍꯧꯖꯤꯛꯇꯤ ꯀꯥꯔꯣꯠ ꯊꯣꯛꯂꯝꯕꯅꯤꯅ ꯀꯥꯔꯣꯠꯇꯣ
ꯈꯥꯔꯣꯠꯀ ꯑꯂꯨꯒ ꯀꯥꯡꯥꯅꯧ ꯇꯧꯕ
ꯑꯣ ꯑꯗꯨꯅꯦ
ꯑꯗꯨꯒ ꯆꯝꯐꯨꯠꯇꯨꯅ ꯀꯣꯕꯤꯁꯨ ꯅꯠꯇꯕ ꯍꯪꯒꯥꯝꯁꯨ ꯅꯠꯇꯕ ꯑꯃ ꯂꯩꯕꯗꯣ ꯀꯥꯎ ꯃꯃꯤꯡ ꯃꯃꯤꯡꯗꯤ ꯈꯪꯗꯩꯗ ꯍꯥꯏꯗꯗꯨ ꯍꯪꯒꯥꯝꯁꯨ ꯅꯠꯇꯕ ꯁꯄꯤꯤꯟꯥꯔꯁ ꯍꯥꯏꯕ ꯈꯪꯗꯦꯗꯥ ꯑꯩꯁꯨ ꯑꯗꯨꯒꯤ ꯃꯃꯤꯡꯗꯣ
ꯑꯣ
ꯌꯥꯝꯅ ꯎ ꯊꯨꯝꯗꯤ ꯊꯨꯝꯃꯦ ꯑꯗꯣ
ꯍꯪꯒꯥꯝꯒ ꯀꯨꯞꯄꯤꯗꯒꯤꯗꯤ ꯃꯍꯥꯎꯗꯨꯣ ꯂꯩꯌꯦꯕ ꯃꯥ ꯑꯗꯨꯅ ꯍꯦꯟꯅ
ꯉꯁꯤꯗꯤ ꯀꯩꯗꯧꯗꯣꯏꯔꯣ
ꯉꯁꯤꯁꯦ ꯀꯔꯤ ꯇꯧꯁꯤꯔꯥ ꯈꯪꯗ꯭ꯔꯦꯅꯦ ꯌꯦꯟꯈꯣ ꯑꯃꯨꯛꯀ ꯌꯦꯡꯕ ꯇꯥꯔꯦꯅ ꯌꯦꯟ ꯂꯣꯏꯕ ꯑꯗꯨꯒꯤ
ꯉꯔꯥꯡꯁꯨ ꯅꯪꯅ ꯌꯦꯡꯕ ꯅꯨꯡꯇꯤ ꯌꯦꯡꯕ ꯇꯥꯔꯤꯦꯅꯦꯀꯣ
ꯎꯝ ꯂꯧ ꯆꯠꯄ ꯑꯩꯣꯏ ꯃꯃꯥꯍꯣꯏꯗꯣ ꯑꯗꯨꯒꯤ ꯉꯔꯥꯡꯗꯣ ꯁꯥꯟꯇꯤ ꯂꯦꯞꯄ ꯆꯠꯂꯦ ꯁꯟꯇ꯭ꯔꯤ ꯂꯦꯞꯄ ꯆꯠꯄꯗꯨꯣ ꯄꯨꯡ ꯑꯅꯤꯔ ꯃꯈꯥꯏꯗ ꯇꯨꯝꯃꯦ ꯑꯗꯨꯒ ꯄꯨꯡ ꯃꯉꯥ ꯃꯈꯥꯏꯗ ꯍꯧꯒꯠꯂꯦ ꯑꯃ ꯌꯨꯝ ꯆꯠꯂꯦ ꯈꯔ ꯇꯨꯝꯃꯦ ꯑꯃꯨꯛꯀ ꯆꯥꯛ ꯆꯥꯔꯦ ꯆꯥꯛ ꯆꯥꯕ ꯂꯣꯏꯔꯒ ꯐꯃꯨꯡꯗ ꯂꯩ ꯍꯧꯖꯤꯛ ꯑꯃꯨꯛꯀ ꯎꯏꯅꯤꯡꯂꯛꯄ ꯑꯗꯨꯒꯤꯅꯤꯗ
ꯍ
ꯉꯔꯥꯡ ꯅꯨꯡꯗꯥꯡꯗ ꯊꯦꯡꯉꯁꯨ ꯇꯨꯝꯕꯀꯣ ꯑꯗꯨꯒꯤ
ꯑꯥ ꯉꯔꯥꯡ ꯅꯨꯡꯊꯪ ꯈꯠꯅꯕꯗꯣ ꯄꯥꯕ꯭ꯔꯣ
ꯄꯥꯏ ꯄꯥꯏ ꯍ
ꯑꯩ
ꯁꯨꯛ ꯅꯨꯡꯉꯥꯏꯔ ꯀꯥꯟꯗ ꯔꯤꯒꯤ ꯈꯠꯅꯔꯤꯗꯨꯅꯦ ꯃꯣꯏꯅꯣ
ꯑꯃ ꯅꯨꯄꯥ ꯑꯃꯗꯨꯁꯨ ꯍꯥꯏ ꯑꯩꯗꯤ ꯈꯨꯝꯗꯤ ꯈꯨꯝꯅꯤꯡꯕꯅꯦ ꯇꯟꯕꯒꯤ
ꯎꯝ ꯌꯥꯎꯔ
ꯑ ꯍꯣꯏꯗ ꯃꯤꯅ ꯑꯁꯨꯛ ꯌꯥꯝ ꯐꯖꯅ ꯍꯥꯏꯔꯨ ꯍꯧꯀꯦ ꯇ ꯇꯕꯗꯨ
ꯁꯣꯏꯕꯕꯨꯗꯤ ꯃꯣꯏꯅ ꯁꯣꯏꯕꯅꯦꯕ
ꯑꯣ
ꯎꯝ ꯑꯗꯣ ꯅꯨꯄꯥ ꯑꯃꯗꯨꯅꯗꯤ ꯀꯔꯦꯛꯁꯟ ꯇꯧꯕꯤꯕꯅꯤꯅ
ꯑ
ꯄꯨꯊꯣꯛꯄꯤꯕꯅꯦ ꯑꯗꯣ ꯃꯣꯏꯗꯣ ꯋꯥꯗꯣ ꯁꯦꯔꯥꯟ ꯇꯨꯔꯥꯟ ꯉꯥꯡꯕꯒꯤ ꯑꯩꯉꯣꯟꯗꯁꯨ ꯀꯣꯜ ꯇꯧꯔꯛꯑꯦ ꯑꯩꯉꯣꯟꯗꯁꯨ ꯀꯣꯜ ꯇꯧꯔꯛꯦꯕ ꯅꯨꯄꯥꯗꯣ ꯑꯗꯨꯃꯥꯏꯅ ꯇꯧꯕꯒꯤ ꯑꯩꯅ ꯀꯩꯅꯣ ꯔꯤꯃꯨꯚ ꯇꯧꯕꯤꯕꯅꯦ ꯍꯥꯏꯅ ꯍꯥꯏꯕ ꯑꯩꯉꯣꯟꯗ
ꯑꯣ
ꯀꯔꯤꯒꯤ ꯖꯥꯠ ꯀꯔꯤ ꯇꯧꯕ ꯖꯥꯠꯂ ꯍꯥꯏꯅ ꯍꯥꯏ ꯍꯥꯏꯩꯅ ꯍꯪꯕ ꯑꯁ ꯉꯔꯥꯡ ꯚꯗꯤꯑꯣ ꯚꯣꯏꯁ ꯀꯣꯜ ꯇꯧꯕꯗꯣ ꯑꯁ ꯂꯥꯡ ꯃꯟ ꯃꯅ ꯌꯥꯗꯕꯅꯦ ꯋꯥꯔꯤ ꯖꯥꯠ ꯖꯥꯠꯅꯦ ꯇꯧꯔꯤꯗꯣ
ꯃꯤ ꯈꯔꯗꯤ ꯃꯤ ꯑꯁ ꯋꯥꯔꯤꯁꯤ ꯅꯨꯡꯉꯥꯏ ꯅꯨꯡꯉꯥꯏꯕ ꯊꯦꯡꯅꯕꯅꯦꯍꯦ
ꯎꯝ ꯍꯣꯏ
ꯇ ꯄꯨꯋꯥ ꯋꯥꯔꯤꯔꯤꯒꯨꯝꯕ ꯊꯕ ꯑꯁ
ꯁꯂ ꯕꯨꯠ ꯋꯥꯔꯤ ꯁꯥꯕꯤꯗꯅ ꯑꯃꯨꯛꯀ ꯅꯨꯡꯗꯥꯡ ꯇꯨꯝꯕ ꯌꯥꯗꯅꯒ ꯑꯃꯨꯛꯀ ꯂꯩꯒꯅꯤꯅ
ꯑꯥ ꯃꯣꯏ ꯈꯨꯟꯗ ꯌꯥꯝ ꯇꯝꯅꯩ ꯍꯥꯏꯌꯦꯦ
ꯎꯝ
ꯑꯗꯨꯒꯤ ꯋꯥꯔꯤ ꯂꯤꯕꯁꯤ
ꯎꯝ ꯍꯣꯁꯇꯦꯜꯗꯔ ꯔꯦꯟꯗ꯭ꯔ ꯅꯪ ꯂꯩꯔꯤꯗꯣ
ꯍꯧꯁꯇꯦꯟꯗ
ꯎꯝ ꯑꯆꯥ ꯑꯆꯥ ꯍꯣꯁꯇꯦꯜꯒꯁꯦ ꯈꯤꯔꯦꯗ ꯍꯥꯏꯗꯤ ꯆꯍꯤ ꯃꯔꯤꯔ ꯃꯉꯥꯔꯥ ꯂꯩꯌꯦꯕ ꯑꯩꯅ
ꯑꯪ
ꯀ꯭ꯂꯥ ꯀ꯭ꯂꯥꯁ
ꯈꯤꯔꯁꯨ ꯑꯗꯨꯝ ꯃꯥꯁꯇꯔꯒꯨꯝꯕ ꯂꯣꯏꯈ꯭ꯔꯕꯅꯤꯅ ꯅꯨꯡꯉꯥꯏꯔꯦꯅ
ꯎꯝ ꯃꯥꯁꯇꯔ ꯑꯣꯏꯔꯁꯨ ꯑꯟꯑꯦꯝꯄ꯭ꯂꯣꯏ ꯍꯥꯏꯕꯗꯣ
ꯑꯁ ꯐꯪꯈꯤꯅꯤ ꯀꯩꯩꯅꯣ ꯊꯕꯛ ꯐꯪꯈꯤꯅꯤ ꯀꯩꯩ
ꯈꯪꯗ꯭ꯔꯦꯗ ꯊꯕꯛꯀꯤꯁꯨ ꯄꯩꯁꯥꯅꯦꯗꯅ ꯄꯩꯁꯥ ꯌꯥꯎꯗ꯭ꯔꯗꯤ ꯌꯥꯗ꯭ꯔꯦ ꯊꯕꯛꯁꯦ ꯄꯩꯁꯥꯅ ꯄꯨꯟꯁꯤꯅꯤ ꯍꯥꯏꯕꯗꯣ
ꯑꯗꯨꯅꯦ ꯑꯝ ꯑꯃ ꯆꯠꯄꯁꯨ ꯄꯩꯁꯥ ꯑꯃ ꯆꯠꯄꯁꯨ ꯄꯩꯁꯥ ꯀꯣ
ꯍꯣꯏ ꯂꯣꯏꯅ ꯃꯛꯅꯤ
ꯅꯣꯏ ꯅꯆꯤꯟ ꯅꯅꯥꯎ ꯀꯌꯥ ꯁꯨꯕ꯭ꯔꯣ
ꯑ ꯑꯩ ꯉꯔꯥꯡ ꯍꯥꯏꯔꯤꯗꯨꯗꯤ
ꯑ ꯀꯥꯎꯒ꯭ꯔꯦꯟ
ꯅꯨꯄꯥ ꯅꯨꯄꯤ ꯑꯅꯤ ꯅꯨꯄꯥ ꯑꯅꯤ
ꯑꯣ ꯈꯪꯉꯦ ꯑꯁ ꯐꯥꯏꯅꯦ ꯑꯗꯨꯅ
ꯎꯝ ꯎꯝ ꯎꯝ ꯄꯤꯌꯔ ꯄꯤꯌꯔꯅꯦ
ꯎꯝ ꯈꯠꯅꯔ ꯈꯠꯅ ꯀꯥꯟꯗꯁꯨ ꯅꯨꯄꯥ ꯅꯨꯄꯥ ꯁꯞꯄꯣꯔꯠ ꯇꯧꯕ ꯌꯥꯔꯦ ꯅꯨꯄꯤ ꯅꯨꯄꯤ ꯁꯞꯄꯣꯠ ꯇꯧꯕ ꯌꯥꯔꯦ
ꯑꯩꯈꯣꯏ ꯗꯥꯗꯥꯗꯤ ꯑꯗꯨꯒ ꯅꯨꯞ ꯅꯨꯄꯤ ꯑꯇꯣꯝ ꯅꯨꯄꯤ ꯑꯅꯤꯅ ꯑꯍꯟ ꯅꯨꯄꯥ ꯑꯅꯤ ꯑꯅ ꯑꯇꯣꯝꯕ
ꯑꯣ
ꯎꯝ ꯈ꯭ꯋꯥꯏꯗꯒꯤ ꯑꯍꯟꯗꯤ ꯌꯨꯝ ꯄꯥꯟꯗ꯭ꯔꯤ ꯑꯗꯨꯒ ꯁꯦꯀꯦꯟꯒꯤ ꯅꯨꯄꯤꯗꯨꯗꯤ ꯌꯨꯝ ꯄꯥꯜꯂꯦ ꯑꯗꯨꯒ ꯏꯌꯥꯝꯕ ꯑꯃ ꯌꯨꯝ ꯄꯥꯜꯂꯦ ꯑꯩꯅ ꯂꯥꯁ
ꯑꯣ ꯅꯪꯒ ꯅꯆꯦ ꯑꯍꯟꯁꯤ
ꯌꯨꯝ ꯄꯥꯟꯗ꯭ꯔꯤ ꯎꯝ ꯑꯃꯠ ꯑꯃꯗꯤ ꯃꯄꯥꯟꯗ ꯂꯩꯌꯦꯗ ꯊꯕꯛ ꯇꯧꯔꯒ ꯂꯩꯌꯦ ꯑꯩ ꯀꯩꯅꯣꯗꯣ ꯑꯩꯒꯤ ꯏꯌꯥꯝꯕꯗꯣ
ꯑꯣ
ꯑ ꯃꯄꯥꯟ ꯀꯩꯅꯣꯗ ꯊꯕꯛ ꯇꯧꯔꯒ ꯂꯩꯕ꯫
ꯌꯥꯝ ꯐꯩꯌꯦ ꯃꯣꯏꯒꯤ꯫ ꯗꯤ ꯅꯕꯨꯡ ꯑꯃ ꯑꯗꯨꯃꯥꯏꯅ ꯊꯕꯛ ꯇꯧꯕꯗꯣ꯫
ꯅꯨꯄꯤ ꯊꯤꯈ꯭ꯔꯕꯅꯤꯅ ꯈꯔꯗꯤ ꯐꯔꯛ ꯇꯥꯏꯗꯅ꯫ ꯍꯥꯏꯕꯗꯤ ꯊꯕꯛ ꯇꯧꯔꯁꯨ ꯃꯣꯏꯒꯤ ꯏꯃꯨꯡꯒꯤ ꯈꯔ ꯈꯟꯒꯅꯤꯗꯅ ꯃꯣꯏꯒꯤꯁꯨ
ꯍꯣꯏ꯫
ꯅꯣꯏꯗꯤ ꯀꯌꯥ ꯁꯨꯕ ꯑꯉꯥꯡ
ꯑꯩꯒ ꯏꯅꯥꯎ ꯅꯨꯄꯥ ꯉꯥꯛꯇꯅꯦ ꯎꯝ ꯑꯩꯅ ꯑꯍꯟ ꯑꯍꯟ ꯑꯣꯏꯕ ꯍꯣꯏ
ꯑꯣ꯫
ꯏꯁꯃꯣꯜ ꯐꯦꯃꯤꯂꯤꯅꯦ ꯑꯩꯈꯣꯏꯗꯤ꯫
ꯎꯝ ꯎꯝ ꯅꯨꯡꯉꯥꯏꯕꯅꯦꯗ ꯏꯆꯤꯛ ꯆꯤꯛꯂꯒ
ꯍꯣꯏ ꯑꯗꯨꯁꯨ ꯅꯨꯡꯉꯥꯏꯌꯦ꯫
ꯎꯝ꯫ ꯑꯩꯈꯣꯏꯗꯤ ꯍꯧꯖꯤꯛ ꯃꯤ ꯇꯔꯨꯛ꯫ ꯂꯩꯌꯦ ꯍꯥꯟꯅꯁꯨ ꯇꯔꯨꯛ ꯍꯧꯖꯤꯛꯁꯨ ꯇꯔꯨꯛ ꯑꯃꯨꯛꯀ꯫ ꯍꯥꯏꯕꯗꯤ ꯏꯆꯦ ꯑꯃ ꯌꯨꯝ ꯄꯥꯟꯒ꯭ꯔꯦꯗꯅ
ꯎꯝ꯫
ꯏꯆꯦꯒꯤ ꯃꯍꯨꯠꯇ ꯑꯩꯈꯣꯏ ꯗꯗꯥꯒꯤ ꯅꯨꯄꯤ ꯑꯃꯨꯛ ꯂꯥꯛꯑꯦ ꯆꯞ ꯆꯥꯔꯦꯕ ꯑꯃꯨꯛꯀ ꯍꯥꯟꯅꯁꯨ ꯇꯔꯨꯛ ꯍꯧꯖꯤꯛꯁꯨ ꯑꯃꯨꯛꯀ ꯇꯔꯨꯛ꯫ ꯍꯌꯦꯡ ꯂꯥꯛꯀꯅꯤ ꯍꯥꯏꯕꯅꯦ ꯑꯩꯈꯣꯏ ꯏꯆꯦ ꯃꯌꯨꯝ ꯄꯥꯟꯕꯗꯣ꯫ ꯃꯥꯁꯨ ꯊꯕꯛ ꯇꯧꯕꯅꯦꯕ ꯇꯧꯕꯒꯤ ꯁꯨꯇꯤ ꯂꯩꯕꯒꯤ꯫ ꯌꯨꯝꯗ ꯀꯣꯏꯔꯛꯀꯦ ꯃꯟꯗꯦꯗ ꯍꯟꯅꯤꯡꯉꯥꯏ ꯍꯥꯏꯅ ꯀꯣꯜ ꯇꯧꯔꯥꯛꯑꯦ ꯍꯌꯦꯡ ꯂꯥꯛꯀꯅꯤ ꯍꯥꯏ
ꯅꯣꯏ ꯆꯦꯁꯤ ꯑꯇꯣꯞꯄ ꯈꯨꯟꯗ ꯄꯥꯟꯕ꯭ꯔꯣ
ꯍꯣꯏ ꯑꯇꯣꯞꯄ ꯈꯨꯟꯗꯅꯦ꯫
ꯑꯣ꯫
ꯎꯝ꯫ ꯈꯪꯗꯔꯦꯗ ꯄꯨꯟꯁꯤꯁꯦ꯫
ꯑꯩꯗꯤ ꯑꯌꯨꯛ ꯉꯟꯇꯥ ꯄꯨꯡ ꯃꯔꯤ ꯑꯗꯨꯋꯥꯏꯗ ꯍꯧꯒꯠꯂꯒ꯫
ꯎꯝ꯫
ꯈꯠꯅꯕꯒꯤ ꯁꯤꯟ ꯈꯔ ꯄꯥꯔꯝꯃꯒ ꯑꯗꯨꯒ ꯑꯃꯨꯛꯀ ꯇꯨꯝꯈ꯭ꯔꯦ꯫
ꯕꯤꯠꯇꯣ ꯃꯤ ꯑꯗꯨꯒꯨꯝꯕ ꯃꯦꯁꯦꯖꯁꯨ ꯄꯥꯕꯗꯤ ꯅꯨꯡꯉꯥꯏꯗꯤ ꯅꯨꯡꯉꯥꯏꯕꯅꯦꯍꯦ꯫ ꯏꯟꯇ꯭ꯔꯦꯁ ꯂꯩꯥꯛꯌꯦꯕ ꯑꯗꯨꯒ ꯃꯗꯣ
ꯑꯩꯈꯣꯏ ꯃꯔꯣꯟꯗꯁꯨ ꯀꯔꯤ ꯀꯔꯤꯕꯨ ꯉꯥꯡꯕ꯭ꯔꯥ ꯑꯁ
ꯈꯪꯗꯦ ꯑꯗꯨꯒꯤ ꯃꯔꯣꯟꯗꯣ꯫
ꯈꯪꯉꯦ ꯈꯪꯕꯨꯗꯤ ꯈꯔ ꯈꯔꯗꯤ ꯗꯤ꯫
ꯈꯪꯂꯝꯒꯅꯤꯗ ꯂꯣꯏꯅ꯫
ꯍꯣꯏ ꯑꯁ ꯀꯔꯤ ꯀꯔꯤ ꯉꯥꯡꯕ ꯑꯁ ꯃꯣꯏ ꯃꯆꯤꯟꯁꯨ ꯌꯥꯝ ꯊꯤꯏꯗ꯫
ꯎꯝ ꯑꯩꯗꯤ ꯍꯥꯟꯅ ꯅꯪꯉꯣꯟꯗ ꯀꯣꯜ ꯂꯧꯔꯛꯄꯗꯣ ꯑꯗꯨꯗ ꯑꯩꯒ ꯅꯪꯁꯦ ꯀꯩꯅꯣ ꯃꯥꯟꯅꯕ꯭ꯔꯥ ꯍꯥꯏꯅ ꯈꯜꯂꯒ ꯂꯩꯕꯅꯦꯕ
ꯑꯣ
ꯑꯗꯨꯗ ꯅꯪꯅ ꯑꯃꯨꯛꯀ ꯋꯥꯡ ꯉꯅ ꯑꯃꯨꯛ ꯀꯥꯟꯗ ꯅꯪꯒꯤ ꯅꯀꯣꯟꯗꯨꯣ ꯇꯣꯡꯉꯥꯜꯂꯦꯕ ꯑꯗꯨꯅ ꯎꯝ ꯑꯩꯈꯣꯏꯅ ꯁꯥꯎꯠ ꯂꯣꯝꯗ ꯂꯩꯕ
ꯑꯣ ꯁꯞꯔꯣꯝꯗ
ꯁꯅꯥ ꯂꯩꯕꯥꯛꯀꯤ ꯁꯛꯂꯣꯝꯗ
ꯑꯗꯨꯗꯤꯃꯅꯗꯧ ꯃꯥꯜꯂꯦꯗ ꯈꯪꯗꯦ
ꯑꯗꯨ ꯃꯥꯜꯂꯦ
ꯃ ꯁꯇꯣꯟ ꯇ ꯔꯦꯗꯤ ꯑꯅꯥꯗꯣ ꯁꯣꯨꯝꯥꯂꯦ
ꯝ ꯂꯣꯀꯦꯁꯟ ꯌꯦꯡꯅꯗꯤ ꯈꯪꯒꯅꯤꯗ
ꯑꯩꯗꯤ ꯑꯁ ꯃꯔꯛ ꯃꯔꯛꯇꯗꯤ ꯑ ꯏꯃꯥꯟꯅꯕꯤ ꯃꯁꯦꯟꯗꯤ ꯑꯗꯨꯝ ꯈꯣꯏꯗꯅ ꯉꯥꯡꯕꯁꯨ ꯌꯥꯎꯋꯦ ꯈꯣꯏꯔꯒ ꯉꯥꯡꯕꯁꯨ ꯌꯥꯎꯋꯦ ꯑꯗꯨꯒ